ꯇꯥꯔꯕ
ꯎꯝ ꯇꯥꯔꯦ
ꯅꯍꯥꯟꯒꯤ ꯑꯩꯈꯣꯏꯅ ꯀꯗꯥꯥꯏ ꯇꯧꯅꯈꯤꯕꯗꯣ
ꯎꯝ
ꯈꯪꯉꯤꯅ ꯑꯩ ꯍꯥꯏꯁꯦ ꯁꯩꯊꯣꯟꯒꯤ ꯇꯧꯔꯒ ꯑꯩꯈꯣꯏ ꯁꯦꯇꯦꯂꯥꯏꯠꯅꯒ ꯍꯪꯉꯛꯈꯤꯒꯦ ꯑꯩꯉꯣꯟꯗ ꯑꯗꯨꯗꯣ ꯌꯥꯝ ꯑꯣꯠꯄꯤ ꯅꯩꯕꯤꯔꯦꯕꯩ ꯇꯥꯏꯞꯇ ꯏꯁꯇꯦꯇꯁ ꯑꯃ
ꯈꯠꯈꯠꯂꯥꯎꯒꯜꯂꯨꯔ
ꯅꯪꯅꯅꯤꯀꯣ ꯉꯁꯤ ꯊꯣꯛꯍꯜꯂꯤꯕ ꯃꯌꯥꯝꯁꯦ ꯀꯥꯏ
ꯃꯥꯅ ꯈꯥꯈꯠ ꯂꯥꯎꯒ ꯆꯠꯂꯨꯔꯒ ꯍꯧꯖꯤꯛꯅ ꯑꯃꯨꯛ ꯀꯩꯅ ꯇꯧꯔꯛꯏꯗꯅ
ꯍ ꯃꯈ ꯑꯅꯨꯄꯥꯗ ꯅꯨꯄꯤꯣꯏ ꯃꯅꯤꯄꯨꯔ ꯍꯦꯛ ꯊꯣꯛꯣꯛꯑꯒ ꯅꯨꯄꯤ ꯆꯦꯅꯤ ꯍꯥꯏꯌꯦ
ꯂꯩꯌꯦꯦꯖꯥꯔꯣ
ꯍꯅꯅꯄꯤꯗ
ꯐꯗꯤ ꯐꯕ꯭ꯔꯣ ꯃꯤꯗꯣ ꯍꯪꯉꯨꯁ ꯍꯪꯗꯦꯅꯦ ꯀ ꯇꯗ ꯍꯪꯉꯨꯁꯤꯕ ꯈꯪꯗꯦꯅꯦ ꯐꯗ
ꯑꯁꯥ ꯐꯖꯗꯤꯦꯍꯦ ꯂꯋꯥꯏꯅ ꯄꯥꯝꯃꯅꯤ
ꯑꯣ
ꯎꯝ
ꯑꯗꯨꯝ ꯀꯩꯅꯣ ꯇꯧꯈ꯭ꯔꯕ ꯂꯨꯍꯣꯡꯈ꯭ꯔꯕꯗꯨꯗꯨꯗ
ꯍꯣꯡꯗꯔꯤꯗ
ꯐꯔꯗ
ꯑ ꯃꯥꯅ ꯑꯗꯨꯃꯥꯏꯅ ꯌꯥꯝ ꯇꯧ ꯇꯧꯍꯟꯅꯤꯡꯗꯕꯣ ꯑꯩ ꯃꯥꯅ ꯂꯥꯏꯕꯁꯦ ꯑꯗꯨ ꯂꯩꯈ꯭ꯔꯅꯤꯅꯦ ꯂꯩꯗꯣꯏ ꯌꯣ ꯃꯤꯗꯨꯅ ꯑꯗꯒꯤꯅ ꯈ
ꯍꯣꯏꯅꯦ ꯑꯗꯨꯅꯦ ꯀꯔꯨꯔ ꯀꯩꯗꯧꯗꯣꯏꯣ ꯁꯤꯗ
ꯎꯝ
ꯃꯉꯣꯟꯗ ꯇꯝꯃꯝꯗ꯭ꯔꯤꯗꯣ ꯂꯥꯏꯅ ꯂꯧꯊꯣꯛꯏꯅꯦ ꯑꯗꯨꯝ ꯈꯟꯗꯣꯛꯀꯗꯕꯅꯦꯕ
ꯎꯝ
ꯃꯣꯏꯁꯦ ꯈꯟꯗꯣꯛꯄ ꯌꯥꯝ ꯍꯩꯇꯦ
ꯑꯩꯈꯣꯏꯅ ꯈꯥꯏꯗꯣꯛꯃꯟꯗꯅ ꯍꯦꯛ
ꯐꯖꯔꯦ ꯐꯣꯏꯗꯤꯦ
ꯑꯗꯨꯦ
ꯀꯖꯔ
ꯆꯥ ꯊꯛꯅꯤꯗꯥꯏ ꯅꯪ ꯊꯥꯕ
ꯊꯛꯇꯣꯏꯗ ꯅꯗ ꯂꯣꯜꯂ
ꯀꯩ ꯆꯥ ꯈꯛꯇ꯭ꯔꯦꯅ
ꯑꯣꯏꯋꯦꯠꯇ
ꯍꯝ
ꯐꯔꯃꯟ ꯍꯣꯏ ꯔꯞꯤ ꯍꯥꯏꯔꯅꯦ ꯗꯎ ꯈꯨꯕ ꯀ
ꯅꯤꯁꯥꯗꯤ ꯑꯔꯣꯏꯕ ꯁꯅ
ꯋꯤꯠ ꯇꯣꯁ ꯕꯇꯔ ꯇꯣꯁ ꯀ
ꯎꯝ ꯅꯪ ꯀꯥꯡ ꯅꯨꯃꯤꯠꯇ ꯀꯅꯦꯟꯗ ꯂꯤꯠꯅ ꯂꯤꯇꯦ ꯀꯥꯏꯅ ꯈꯟꯕꯗ꯭ꯔꯦ ꯁꯝꯕ ꯂꯩꯇ꯭ꯔꯤꯕꯕ
ꯂꯩꯇꯦ ꯑꯩꯗꯤ ꯏꯐꯠꯇ ꯐꯖꯕꯅꯦ ꯑꯗꯨꯝ ꯄꯥꯛꯆꯦꯠꯇ ꯁꯦꯠꯆꯜꯂꯕꯗ ꯑꯗꯨꯝ ꯐꯖꯔꯅꯦ ꯈꯟꯗꯣꯛꯑꯣ
ꯑꯗꯨꯝ ꯇꯧꯔꯛꯀꯅꯤ ꯑꯩꯈꯣꯏꯗꯤ ꯑꯗꯨꯝ ꯑꯗꯨꯝ ꯇꯨꯝꯕ ꯊꯂꯛꯀ ꯑꯩ ꯑꯣꯏꯗꯤ ꯐꯩꯅꯌꯥꯝ ꯀ ꯍꯥꯏꯁꯨ ꯀꯣꯂꯦꯖ ꯀꯩꯗꯧꯖꯕꯅꯤ ꯀꯩꯗꯧꯕꯋꯩ ꯋꯥꯖꯕꯅꯦ ꯀꯨꯏꯗꯦ ꯑꯩꯈꯣꯏ ꯋꯥꯗꯕꯗꯨꯒꯤꯗꯃꯛꯇ
ꯍꯥ ꯋꯥꯗꯦ ꯑꯩꯈꯣꯏ ꯆꯦꯒꯤ ꯐꯅꯦꯛꯇꯨꯒ ꯅꯪꯒꯤ ꯐꯨꯔꯤꯠ ꯂꯩꯈꯤꯕꯗꯨꯒ ꯅꯤꯡꯁꯤꯡꯉꯒ ꯄꯥꯕ ꯌꯥꯅꯤꯅ ꯊꯝꯃꯝ ꯋꯥꯅꯤ ꯑꯩꯁꯨ
ꯑꯉꯥꯡꯁꯤꯡꯅ ꯋꯥꯗꯕ ꯊꯕꯛꯅꯤꯁꯤꯗꯤ ꯍꯥꯏꯈꯣꯏꯗꯤ ꯑꯉꯥꯡ ꯅꯠꯇ꯭ꯔꯦꯈꯣꯏꯅ ꯁꯅꯤꯌꯔ ꯁꯤꯇꯤꯖꯦꯟ
ꯑꯩꯈꯣꯏ ꯀꯩꯅꯣꯅ ꯑꯩꯈꯣꯏ ꯏꯅꯥꯎꯄꯤꯅ ꯀꯣꯂꯦꯖ ꯆꯠꯄ ꯍꯧꯕꯗꯣ ꯃꯃꯥꯅ ꯀ꯭ꯔꯣꯁ ꯇꯧꯅ ꯆꯠꯂꯣ ꯍꯥꯏꯔꯝꯃꯤ
ꯎꯝ
ꯑꯗꯨꯗꯤ ꯆꯤꯆꯦ ꯌꯦꯡꯉꯣ ꯇꯧꯁꯤ ꯌꯦꯡꯉꯣ ꯍꯥꯏꯅ ꯑꯩꯈꯣꯏ ꯃꯥꯗ ꯍꯥꯏ ꯑꯉꯥꯡꯗꯣ ꯑꯗꯨ ꯇꯣꯡꯉꯒ ꯆꯠꯄ ꯌꯥꯕ ꯅꯠꯇꯦ ꯁꯦꯟꯗꯜ ꯑꯃ ꯌꯦꯡꯉꯣ ꯅꯅꯥꯎꯅꯨꯄꯤꯗꯨ ꯐꯖꯅ ꯍꯥꯏꯔꯒ
ꯑꯗꯨ ꯃꯥ ꯄꯩꯁꯥ ꯑꯗꯨꯝ ꯃꯄꯥꯗꯩ ꯃꯃꯥꯗꯩ ꯑꯗꯨꯝ ꯂꯧ ꯉꯝꯃꯤ ꯅꯠꯇ꯭ꯔꯣ ꯃꯥꯅ ꯊꯣꯛ ꯇꯧ ꯍꯥꯏꯈꯣꯅꯣ
ꯄꯗꯁ ꯇꯉꯥꯡꯅ ꯃꯥ ꯍꯥꯏꯅꯦ ꯏꯦꯆꯦ ꯑꯩꯅ ꯂꯩꯊꯣꯔꯀꯥꯟꯗ ꯀꯅꯥꯝ ꯂꯩꯔꯝꯗ ꯂꯣꯏ ꯆꯠ ꯂꯩꯔꯝꯃꯤ
ꯀꯩꯅ ꯇꯩꯊꯣꯛꯑꯀꯥꯟꯗ ꯀꯅꯥꯝꯕꯦꯟꯗ ꯂꯣꯏ ꯆꯠꯂꯔꯃꯦꯕ
ꯀ꯭ꯂ꯭ꯔꯥꯁꯇ
ꯑꯗꯨ ꯉꯥꯇꯅꯤ ꯅꯨꯡꯉꯥꯏꯕꯅ ꯑꯦꯇꯦꯁ ꯇꯧꯋꯦ
ꯃꯥꯒꯤ ꯃꯥꯏꯄꯨꯟꯁꯤꯒꯤ ꯑꯍꯥꯟꯕ ꯑꯦꯛꯁꯄꯤꯔꯤꯌꯦꯟꯁ ꯑꯣꯏꯔꯝꯃꯣꯏ
ꯎꯝ ꯂꯩꯌꯦ ꯀꯃꯔꯁ ꯅꯠꯇ꯭ꯔꯣ
ꯎꯝ ꯎꯝ
ꯅꯣꯏ ꯅꯣꯏ ꯅꯣꯏ ꯀꯥꯡꯕꯨ ꯃꯦꯠꯁꯇ ꯌꯥꯝ ꯆꯣꯛꯄ ꯃꯑꯣꯡꯅꯦ
ꯑꯩꯈꯣꯏ ꯑꯩꯈꯣꯏ ꯑꯩꯈꯣꯏ ꯑꯩꯈꯣꯏ ꯀꯩꯅꯣꯁꯤꯅꯤꯂꯥꯗꯁꯨ ꯀꯩꯅꯣ ꯀꯃꯔꯁ ꯂꯧꯅꯕ ꯀꯟꯅ ꯍꯥꯏꯕꯅꯤ ꯇꯤꯇꯨꯅ ꯃꯥꯅ ꯄꯥꯝꯗꯦ ꯍꯥꯏꯕ ꯑꯗꯩ ꯑꯩꯈꯣꯏꯒꯤ ꯀꯩꯅꯣ ꯃꯣꯢꯅ ꯃꯇꯣꯟ ꯑꯣꯏꯅ ꯁꯥꯏꯟꯁ ꯂꯧꯔꯒ ꯕꯤ ꯐꯥꯝ ꯊꯥꯕꯩ ꯋꯥꯀꯟꯅ ꯍꯥꯏ
ꯄꯥꯊꯥ ꯗ ꯋꯥ ꯀꯅꯦ ꯎ ꯃꯥ ꯀꯃꯔꯁ ꯄꯥꯝꯃꯦ ꯍꯥꯏꯔꯣ ꯅꯪꯁꯦ
ꯄꯥꯝꯃꯦ ꯅꯠꯇꯦ ꯃꯥꯗꯤ ꯑꯥꯔꯠꯁ ꯂꯧꯖꯒꯦꯈꯟ
ꯃꯥ ꯑꯥꯔꯁ ꯂꯧꯔ ꯀꯩꯗꯧꯗꯣꯢꯕ ꯀꯩ ꯀꯩ ꯇꯧꯒꯦ ꯍꯥꯢꯅꯣ
ꯎꯝ
ꯑꯥꯔꯠꯁ ꯀꯃꯔꯁ ꯆꯞ ꯃꯥꯟꯅꯩꯅ ꯍꯗ ꯇꯥ ꯂꯩꯔꯤ
ꯁꯥꯏꯟꯁꯅꯗꯤ ꯏꯐ ꯐꯩꯗ ꯒ꯭ꯔꯦꯖꯨꯌꯦꯁꯟꯗ ꯑꯩ ꯁꯤꯃ ꯇꯧꯒꯦꯅ ꯑꯣꯟꯊꯔꯁꯨ ꯌꯥꯕ
ꯁꯞꯖꯦꯛ ꯃꯩ ꯇꯥꯕꯒ ꯂꯧꯈ꯭ꯔꯗꯤ ꯑꯗꯨꯝ ꯅꯩꯌꯦ ꯑꯗꯨꯝ
ꯊꯕꯛ ꯇꯧꯔꯤꯕ ꯃꯌꯥꯝ ꯃꯔꯛꯁꯤꯗꯒꯤ ꯂꯥꯏꯔꯤꯛ ꯍꯩ ꯍꯩꯇꯕ ꯀ꯭ꯂꯥꯁ ꯋꯥꯡꯃꯗꯤ ꯑꯩ ꯏꯆꯦꯅꯦꯅꯦ ꯅꯍꯥꯟ ꯗꯥꯝ ꯆꯥꯅ ꯐꯒꯤꯇꫭꯏꯕ ꯑꯉꯥꯡꯗ ꯈꯠꯅꯕ ꯍꯧꯔꯅꯨꯀꯣ ꯑꯩꯈꯣꯏ ꯃꯌꯥꯝꯗꯩ ꯀ꯭ꯂꯥꯁ ꯃꯥꯅ ꯏꯍꯦꯟ ꯍꯦꯜꯂꯕꯅꯤ ꯀꯥꯏ
ꯎꯝ ꯑꯗꯨꯗꯤ ꯄꯤ ꯑꯩꯁ ꯗꯤꯒꯤ ꯇꯧꯊꯣꯛꯑꯣ ꯂꯩꯌꯨ ꯑꯗꯨꯅꯣ
ꯅꫭꯠꯇꯔꯥꯟ ꯅꯦꯠ ꯊꯥꯒꯦ ꯈꯜꯂꯗꯤ ꯇꯧꯔꯦ ꯈꯟꯗꯔꯗꯤ ꯇꯧꯔꫭꯏ
ꯍꯜꯂꯛꯑ ꯀꯩꯗꯧꯗꯣꯏꯅꯣ꯫
ꯑꯣꯖꯥ ꯑꯣꯏꯗꯣꯏꯅꯤ ꯀꯩꯅꯣ꯫
ꯇꯤꯆꯔ ꯃꯤꯁ ꯇꯤꯆꯔ꯫
ꯇꯤꯆꯔ ꯗꯤꯖꯥꯔꯕꯦꯁꯟꯒ ꯍꯥꯏꯅꯩꯁꯦ ꯀꯩꯅꯣ?
ꯑꯩꯁ ꯑꯉꯥꯡꯒ ꯊꯥꯔꯛꯑꯔꯣꯏꯀꯣ ꯑꯉꯥꯡꯅꯨꯕꯤꯒ ꯫
ꯆꯠꯂꯣ ꯍꯦ ꯑꯉꯥꯡꯕꯥꯎꯗꯤ ꯒ꯭ꯌꯥꯟ ꯇꯥꯅꯕ ꯇꯥꯛꯉꯝꯃꯤ꯫
ꯑꯉꯥꯡ ꯅꯨꯄꯤꯒꯗꯤ ꯊꯥꯔꯛꯑꯔꯣꯀꯣ꯫
ꯁꯥꯔꯗꯗꯣ ꯑꯩꯅ ꯅꯣꯏꯒꯤꯗꯤ ꯐ꯭ꯔꯤ ꯐ꯭ꯔꯤꯗ ꯇꯧꯋꯦ ꯈꯟ ꯋꯥꯅꯦ꯫ ꯊꯔꯇ ꯇꯣ ꯢꯕꯦꯝ ꯋꯥꯢꯗꯨꯝ ꯁꯪꯏ꯫
ꯇꯕꯤꯒꯗꯤ ꯊꯥꯔꯛꯑꯔꯣꯏ ꯁꯥꯡ
ꯑꯩꯅ ꯇꯥꯛꯄ ꯑꯉꯥꯡ ꯑꯃ ꯔꯦꯡ ꯋꯥꯟ ꯇꯥꯈꯤꯕ ꯃꯇꯝꯗ ꯑꯗꯨꯝ ꯃꯌꯥꯝ ꯄꯨꯝꯅꯃꯛ ꯍꯨꯞꯆꯤꯜꯂꯛꯑ ꯑꯗꯨꯝ ꯑꯗꯨꯝ
ꯅꯪꯩꯅ ꯇꯥꯛꯄꯗ ꯔꯦꯡ ꯋꯥꯟ ꯇꯥꯔꯒ ꯑꯉꯥꯡꯗꯣ
ꯎꯝ
ꯑꯩꯈꯣꯏꯁꯦ ꯃꯣꯏꯔꯥꯡꯗꯕꯨ ꯃꯦꯁ ꯍꯥꯏꯗꯤ ꯑꯣꯖꯥ ꯑꯐꯕ ꯀꯌꯥꯝ ꯂꯩꯖꯥꯠꯅꯣ?
ꯈꯥꯪꯗꯤ꯫
ꯑꯩꯈꯣꯏꯅ ꯇꯝꯗꯕꯗꯤ ꯀꯩꯝ ꯈꯪꯗ꯭ꯔꯦ꯫
ꯑꯁ ꯁꯥꯔ ꯁꯟꯇꯣꯁ ꯍꯣꯏ ꯑꯗꯨꯝ ꯃꯤꯠꯀꯤꯗꯤ ꯐꯥꯎꯖꯔꯦꯅ ꯂꯩꯖꯩꯅꯤ ꯀꯩꯅꯣ ꯃꯣꯏꯔꯥꯡꯗꯨꯗ
ꯍꯩꯁꯨ ꯍꯩꯇꯦ ꯃꯥꯟ ꯇꯥꯏꯗꯣ ꯑꯩꯈꯣꯏꯅ ꯀꯔꯤꯝ ꯈꯪꯗꯦ꯫ ꯍꯩꯕ ꯍꯥꯏꯁꯦ ꯑꯩꯈꯣꯏꯕꯨ ꯈꯪꯍꯟꯕ ꯉꯝꯕꯗꯣ ꯅꯠꯇ꯭ꯔꯣ?
ꯎꯝ
ꯁꯥꯔ ꯄꯦꯝ ꯄ꯭ꯔꯦꯝꯆꯥꯡ ꯃꯣꯏꯗꯤ ꯍꯩꯇ꯭ꯔꯣ?
ꯍꯪꯗꯦ꯫
ꯄ꯭ꯔꯦꯝꯖꯤꯠ ꯍꯥꯏꯕ ꯁꯥ ꯄ꯭ꯔꯦꯝꯖꯤꯠ ꯄ꯭ꯔꯦꯝꯆꯥꯟ ꯄ꯭ꯔꯦꯝꯆꯥꯟ ꯍꯥꯏꯕ ꯑ ꯀꯩꯅꯣꯒꯤꯗꯣ ꯕꯤꯇꯣꯔꯕꯥꯠꯀꯤꯗꯣ
ꯈꯪꯗꯦ ꯅꯣꯏꯅ ꯇꯥꯃ ꯑꯩꯉꯣꯟꯗ ꯍꯪꯉꯛꯑꯦ꯫
ꯅꯪꯁꯨ ꯇꯝꯃꯤꯗꯨꯗꯤ ꯅꯝ ꯇꯝꯃꯤꯗꯨ ꯆꯪꯉꯛ ꯆꯪꯉꯛꯑꯝꯕꯅꯤ꯫
ꯀꯥꯑꯣ ꯈꯤꯕꯥ ꯌꯥꯝ ꯀꯨꯏꯔꯦ꯫ ꯆꯥꯕꯗ ꯋꯥꯕ ꯀꯥꯏꯁꯦ ꯉꯁꯤ ꯉꯁꯤ ꯈꯇꯅꯤ꯫
ꯌꯥꯔꯦ ꯅꯪ ꯃꯃꯥꯡ ꯃꯃꯥꯡꯗꯁꯨ ꯋꯥꯈ꯭ꯔꯕꯅꯤ ꯀꯥꯎꯏꯅꯦ꯫
ꯎꯝ ꯑꯗꯣ ꯉꯁꯤꯗꯤ ꯌꯥꯝ ꯋꯥꯏ꯫ ꯅꯣꯡꯗꯝꯝꯕꯗꯣ ꯊꯦꯡꯅꯩꯅꯤ ꯫
ꯀꯥꯏ ꯃꯥꯗꯤ ꯀꯥꯏ ꯇꯝꯕ
ꯈꯪꯗꯦ ꯄꯤ ꯑꯩꯆꯇ ꯃꯥꯁꯇꯔ ꯇꯧꯊꯕ꯭ꯔꯥ ꯈꯪꯗꯦꯕ ꯃꯥ ꯇꯗꯤ ꯇꯧꯖꯕ ꯑꯗꯨꯗ ꯑꯩꯅ ꯃꯃꯥꯟꯅꯕꯗꯨꯗ ꯀꯧꯕꯅ ꯍꯥꯟꯕ ꯑꯗꯨꯗ ꯃꯌꯥ ꯀꯥꯊꯣꯛꯑ ꯇꯨꯃꯤꯟ ꯂꯩ꯫
ꯑꯣ ꯑꯍꯣ ꯃꯃꯥꯡꯗꯨꯗꯥ ꯑꯣꯏꯅ ꯀꯧꯁꯤꯟꯕ꯫
ꯎꯝ
ꯃꯔꯝꯗꯨ ꯁꯨ ꯀꯥꯏꯅ ꯈꯪꯕ꯭ꯔ ꯑꯣꯀꯦꯗ ꯑꯩꯅ ꯆꯥꯛ ꯄꯤꯖꯈ꯭ꯔꯍꯒ? ꯑꯩꯉꯣꯟꯗ ꯀꯧꯔꯛꯇꯦꯅꯦ ꯑꯣ ꯀꯦꯗꯑꯩꯅ ꯆꯥꯛ ꯄꯤꯖꯔꯒ
ꯄꯩꯁꯥ ꯃ ꯄꯨꯊꯣꯛꯑꯁꯨ ꯄꯩꯁꯥ ꯃꯥ ꯄꯨꯊꯣꯛꯑꯁꯨ ꯃꯥꯥ ꯕꯤꯖꯕ ꯅꯠꯇꯦ꯫